ꯆꯥꯛ ꯆꯥꯔꯕꯣ
ꯆꯥꯔꯦ ꯅꯪꯗꯤ
ꯑꯩꯁꯨ ꯆꯥꯕꯒ ꯂꯣꯏꯔꯒ ꯐꯝꯃꯦ꯫ ꯀꯩ ꯏꯟꯖꯥꯡ ꯆꯥꯔꯕꯣ
ꯉꯁꯤ ꯌꯦꯟ ꯏꯟꯁꯥꯡ ꯆꯥꯏꯌꯦ ꯅꯪꯗꯤ
ꯅꯪꯒꯤꯗꯨꯅ ꯃꯥꯏ ꯇꯠꯈ꯭ꯔꯦ ꯑꯩꯒꯤꯅ ꯎꯝ ꯑꯂꯨꯒ ꯆꯅꯥ ꯀꯥꯡꯉꯧ ꯉꯧꯕꯗꯣ꯫
ꯑꯣ ꯍꯥꯎꯕꯅꯤꯅ꯫
ꯅꯪꯒꯤꯗꯨꯅ ꯍꯦꯜꯂꯦ ꯍꯥꯎꯒꯅꯤꯗ꯫
ꯑꯩꯒꯤꯗꯤ ꯍꯧꯗꯦꯗ ꯅꯪꯒꯤꯅ ꯍꯧꯅꯤꯅ꯫
ꯑꯗꯨꯗꯤ ꯑꯩꯅ ꯐꯥꯔ꯭ꯁ ꯂꯧꯔꯒꯦ꯫
ꯍꯣꯏ ꯑꯩꯅ ꯇꯣꯞ ꯂꯧꯔꯒꯦ ꯑꯗꯨꯗꯤ꯫
ꯑꯣ ꯅꯠꯇꯦꯍꯦ ꯂꯧꯕ ꯌꯥꯔꯣꯏ꯫
ꯎꯝ ꯑꯩ ꯇꯣꯞ ꯅꯪ ꯐꯥꯔ꯭ꯁ ꯑꯣꯏꯔꯣ ꯑꯩ ꯇꯣꯞ ꯑꯣꯏꯒ꯭ꯔꯒꯦ꯫
ꯑꯣ ꯑꯣ ꯑꯣ ꯌꯥꯔꯦ ꯌꯥꯔꯦ ꯑꯗꯨꯗꯤ ꯕꯣꯜꯀ ꯌꯦꯡꯒꯗ꯭ꯔꯣ꯫
ꯍꯣꯏ ꯉꯥꯏꯔꯒ ꯂꯩꯔꯦꯅꯦ꯫
ꯅꯪ ꯀꯩ ꯁꯞꯄꯣꯔꯠ ꯇꯧꯔꯤꯕ꯫
ꯑꯩꯒꯤ ꯁꯞꯄꯣꯇꯔꯗꯤ ꯁꯤꯈ꯭ꯔꯦ
ꯏꯃꯥ ꯑꯗꯨꯗꯤ ꯀꯩ ꯑꯣꯏ ꯀꯩ ꯑꯣꯏꯔꯅꯤ ꯕ꯭ꯔꯥꯖꯤꯜ ꯅꯠꯇ꯭ꯔꯒ ꯄꯣꯔꯇꯨꯒꯜ ꯑꯣꯏꯔꯝꯅꯤ
ꯑ ꯑꯩꯁꯦ ꯕꯣꯠꯁꯨ ꯌꯦꯡꯅꯤꯡꯗ꯭ꯔꯦ ꯑꯩꯒꯤꯁ ꯑꯩꯒꯤ ꯒꯣꯠꯇꯣ ꯁꯤꯔꯦ ꯂꯣꯏꯈ꯭ꯔꯦ ꯑꯩꯒꯤ
ꯅꯣ ꯋꯥꯔꯜ ꯀꯞ ꯋꯥꯔꯜ ꯀꯞ ꯂ ꯏꯇ꯭ꯔꯦ ꯌꯦꯡꯨꯔꯅ
ꯑꯁ ꯑꯩꯗꯤ ꯉꯁꯤ ꯌꯦꯡꯒꯅꯤ ꯑꯥꯔꯖꯦꯟꯇꯤꯅꯥ ꯁꯤꯔꯗꯤ ꯐꯥꯒꯅꯦꯕ
ꯍꯦꯛ ꯑꯗꯨꯝ ꯑꯗꯨꯃꯥꯏ ꯍꯥꯏꯕ ꯌꯥꯕ꯭ꯔ
ꯅꯪ ꯅꯪꯖꯦ ꯑꯥꯔꯖꯦꯟꯅꯒꯤ ꯐꯦꯟ
ꯑꯩ ꯁꯞꯄꯣꯇꯔ ꯇꯤꯝꯕꯨ ꯑꯗꯨꯃꯥꯏ ꯉꯥꯡꯕ ꯌꯥꯕ꯭ꯔ ꯍꯥ ꯉꯝꯒꯅꯤ ꯀꯩꯅꯣ ꯁꯤꯔꯣꯏ ꯁꯤꯔꯣꯏ ꯍꯣꯏꯅꯦ
ꯁꯤꯔꯦ ꯁꯤꯔꯅꯤ ꯑ ꯍꯣꯏ ꯉꯁꯤꯗꯤ ꯁꯤꯔꯔꯣꯏ
ꯉꯁꯤ ꯁꯤꯔꯣꯏ ꯑ
ꯍꯣꯏ ꯅꯦꯛꯁꯇꯀꯣ ꯁꯤꯒꯅꯦꯕ ꯐ꯭ꯔꯥꯟꯁꯄꯨꯁ ꯅꯥꯔꯗꯤ
ꯅꯦꯛꯁꯇꯁꯨ ꯁꯤ ꯐ꯭ꯔꯥꯟꯁꯀ ꯁꯥꯟꯅꯔꯦ ꯍꯥꯏꯔꯗꯤ ꯐꯥꯏꯅꯦꯜ ꯀꯥꯔꯅꯤ ꯅꯣꯏ ꯄꯣꯔꯇꯨꯒꯜꯗ ꯐꯥꯏꯅꯦꯜ ꯀꯥꯕꯁꯨ ꯉꯝꯗꯦ ꯀ꯭ꯋꯥꯔꯇꯔ ꯐꯥꯏꯅꯦꯜ ꯀꯥꯕꯁꯨ ꯉꯝꯗꯕꯤꯗ
ꯑꯥꯔꯖꯦꯟꯇꯤꯅꯥꯗꯤ ꯁꯣꯏꯔꯦꯅ ꯑꯥꯔꯖꯦꯟꯇꯤꯅꯥ ꯐꯦꯟꯁ ꯑꯣꯏꯕꯕꯨꯣ
ꯀꯩꯒꯤꯅꯣ ꯍꯥꯏꯁꯤꯅ
ꯍꯌꯦꯡ ꯉꯁꯤ ꯏꯖꯤꯞ ꯒꯁꯅꯥꯅꯤꯀꯣ
ꯎꯝ
ꯑꯗꯣ ꯉꯁꯤꯗꯤ ꯉꯝꯒꯅꯦꯕꯁꯤꯟꯅ ꯏꯖꯤꯞꯗꯤ ꯍꯩꯗ꯭ꯔꯦ ꯍꯥꯏꯒꯅꯤꯗ
ꯑꯩꯁ ꯍꯥꯏꯕ ꯍꯩꯕ ꯇꯤꯝ ꯈꯛꯇꯅꯤ ꯑꯣꯏꯔꯤꯗ ꯍꯧꯖꯤꯛꯀꯥꯟꯁꯤꯗꯤ
ꯑꯥꯔꯖꯦꯟꯇꯤꯅꯥꯗꯤ ꯁꯤꯅꯤꯌꯔ ꯄ꯭ꯂꯦꯌꯔ ꯉꯥꯛꯇꯅꯦꯕ ꯗꯨ ꯁ ꯐ꯭ꯔꯥꯟꯁꯕꯨꯗꯤ ꯅꯝ ꯔꯦ ꯁꯄꯦꯟ ꯍꯣꯏ ꯏꯁꯄꯦꯟ ꯐ꯭ꯔꯥꯟꯁ ꯑꯗꯨꯒ ꯑꯃꯗꯨ
ꯑꯩꯅ ꯈꯟꯉꯤꯁꯤꯅ ꯑꯔꯖꯦꯟꯇꯤꯅꯥ ꯉꯝ ꯑꯔꯖꯦꯟꯇꯤꯅꯥ ꯉꯝꯗ꯭ꯔꯅꯤ ꯁꯄꯦꯟ ꯉꯝꯒꯅꯤ ꯍꯥꯏꯁꯤꯅꯦ
ꯄꯣꯠꯒ ꯁꯣꯅꯗꯣꯗꯤ ꯔ꯭ꯔꯣꯅꯦꯜꯗꯣꯗꯤ ꯁꯤꯌꯑꯣ ꯍꯣꯏ ꯁꯤꯈ꯭ꯔꯦ ꯑꯗꯨꯁꯨ ꯃꯥꯗꯤ ꯀꯔꯤ ꯍꯥꯏꯒꯅꯣ
ꯍꯌꯦꯡ ꯔꯣꯅꯦꯜꯗꯣ ꯆꯠꯂꯣꯍꯦ ꯀꯥꯏꯗ ꯑꯐꯕ
ꯃꯥꯁ ꯃꯥꯁ ꯅꯥꯕ ꯇꯧꯈ꯭ꯔꯁꯨ ꯑꯩꯗꯤ ꯑꯗꯨꯝ ꯄꯣꯠꯒꯕꯨ ꯁꯞꯄꯣꯔꯠ ꯇꯧꯧꯕꯅꯤꯅꯦ
ꯇꯧ ꯇꯣ ꯀꯅꯥꯅ ꯇꯧꯒꯅꯨ ꯍꯥꯏꯒꯦ
ꯅꯪꯅ
ꯑꯩꯅ ꯀꯥꯏꯦ ꯑꯩꯅ ꯀꯥꯏꯗ
ꯑꯔꯖꯦꯟꯇꯤꯅꯥ ꯌꯦꯡ꯭ꯔꯣ ꯌꯦꯡ꯭ꯔꯣ ꯅꯥꯏꯟ ꯊꯥꯔꯇꯤ
ꯄꯨꯡꯁꯦ
ꯁꯤꯅꯤꯅꯦ ꯑꯔꯖꯦꯟꯦꯟꯇꯤꯅꯥ ꯁꯣꯏꯗꯔꯦꯅꯦ
ꯁꯣꯏꯔꯣꯏ ꯁꯣꯏꯔꯔꯣꯏ
ꯆꯠꯈ꯭ꯔꯕ ꯋꯥꯔꯜ ꯀꯞꯇ ꯃꯈꯣꯏ ꯀꯥꯞ
ꯅꯣꯏ ꯅꯪꯒꯤ ꯔꯣꯅꯥꯜꯗꯣꯗꯣ ꯋꯥꯔꯜ ꯀꯞꯁꯤ ꯁꯥꯟꯅꯕꯗ ꯒꯣ ꯀꯦꯌꯥ ꯔꯤꯇꯔꯟꯈꯕ ꯍꯥ
ꯑꯅꯤꯈꯛꯇꯅꯤ
ꯑꯗꯨ ꯍꯌꯦ ꯍꯥꯏꯕ ꯌꯥꯕ꯭ꯔꯣꯅꯦ
ꯍꯩꯕꯅꯦ ꯃꯥꯁꯦ ꯄꯨꯔꯥ ꯁꯤꯅꯤꯌꯔ ꯑꯣꯏꯔꯒ ꯑꯣꯜ ꯑꯣꯏꯈ꯭ꯔꯦꯕ ꯑꯗꯨꯒꯤꯅꯦ
ꯁꯥꯟꯅꯕꯗ ꯌꯥꯝ ꯍꯩꯕꯅꯦ ꯌꯥꯝ ꯍꯩꯕꯅꯦ ꯍꯥꯏꯔꯒ ꯀ꯭ꯋꯥꯇꯔ ꯐꯥꯏꯅꯦꯜ ꯐꯥꯎ ꯍꯤꯡꯕ ꯉꯝꯗ꯭ꯔꯦ
ꯑꯣ ꯐꯥꯗ꯭ꯔꯦꯕ ꯍꯧꯖꯤꯛꯇꯤ ꯃꯥꯗꯤ ꯁꯤ ꯄꯨꯔꯥ ꯁꯤꯅꯤꯌꯔꯅꯦꯕ ꯃꯥꯒꯤ ꯄ꯭ꯔꯥꯏꯝꯗꯨꯗꯤ ꯑꯩꯁ ꯅꯪ ꯌꯦꯡꯗꯕꯒꯤꯅꯦ
ꯍꯩꯃ ꯌꯦꯡꯅꯕꯒꯤꯗꯤ ꯀꯥꯏꯅ ꯅꯍꯥꯟꯗ ꯑꯩꯔꯣꯅꯦꯦꯜꯗꯣ ꯁꯞꯄꯣꯔꯠ ꯇꯧꯗꯕꯤꯗ ꯂꯥꯛꯑꯦ
ꯑ ꯁꯤ ꯇꯨ ꯊꯥꯎꯖꯟ ꯇ꯭ꯋꯦꯟꯇꯤ ꯇꯨ ꯅꯠꯇ꯭ꯔꯒ ꯊꯥꯎꯖꯟ ꯁꯤꯛꯁꯇꯤꯟ
ꯎꯝ
ꯁꯤꯗꯤ ꯃꯥ ꯌꯥꯝꯅ ꯀꯟꯕꯅꯦꯕ ꯑꯗꯣ
ꯑ ꯀꯜꯂꯒꯁꯨ ꯐꯤꯐꯥ ꯋꯥꯔꯜ ꯀꯞꯇ ꯀꯞꯂꯧꯗꯕ
ꯃꯈꯣꯏꯁꯦ ꯄꯣꯔꯇꯨꯒꯥꯜꯁꯦ ꯃꯥꯒꯤ ꯇꯤꯝꯁꯦ ꯈꯔ ꯀꯔꯤ ꯍꯥꯏꯒꯅꯣ ꯁꯤꯅꯤꯌꯥꯔ ꯄ꯭ꯂꯦꯌꯔ ꯏꯁꯇꯥꯔ ꯄ꯭ꯂꯦꯌꯔ ꯂꯩꯇ꯭ꯔꯕꯒꯤꯅꯦ ꯃꯥ ꯑꯗꯨꯒꯤ ꯉꯔꯥꯡꯁꯨ ꯌꯦꯡꯉꯨꯅꯦ ꯄꯁꯦꯡ ꯀꯔꯤꯁꯨ ꯄꯤꯗ꯭ꯔꯦꯕ ꯑꯗꯨꯒꯤ ꯃꯈꯣꯏ ꯁꯤꯕꯅꯦꯕ ꯃꯣꯗꯤ ꯀꯣꯁ ꯅꯠꯇꯦꯕ ꯄꯝꯒꯗꯧꯕꯗꯨꯣ
ꯑꯗꯨꯅꯗꯤ ꯃꯥꯅ ꯍꯥꯏꯔꯤꯁꯨ ꯑꯣꯅꯦ ꯐꯩꯅꯦ ꯐꯩꯅꯦ ꯐꯩꯌꯦ ꯅꯪꯒꯤ ꯔꯣꯅꯥꯜꯗꯣꯗꯤ ꯌꯥꯝ ꯐꯩꯈ꯭ꯔꯦꯀꯣ
ꯅꯪꯒꯤ ꯃꯦꯁꯤꯗꯣ ꯏꯅꯦ ꯃꯦꯁꯤꯗꯤ ꯐꯠꯇꯕ ꯃꯤꯅꯦ
ꯑꯣ ꯑꯣ ꯅꯣꯏꯒꯤ ꯐꯠꯇ꯭ꯔꯁꯨ ꯑꯩꯈꯣꯏ ꯑꯩꯒꯤꯗꯤ ꯌꯥꯝ ꯐꯔꯦ
ꯑꯩꯁ ꯃꯤꯁꯤ ꯐꯦꯟ ꯌꯥꯝꯃꯜꯂ
ꯀꯥꯏꯗꯒꯤ ꯀꯥꯏꯗꯒꯤ ꯃꯦꯁꯤꯕꯨ ꯐꯠꯇꯦ ꯍꯥꯏꯕ ꯍꯥꯏꯕ ꯉꯝꯒꯦ ꯅꯪꯅ
ꯃꯥꯒꯤ ꯐꯦꯟꯦꯟꯅ ꯃꯥꯕꯨ ꯀꯔꯤ ꯍꯥꯏꯒꯅꯣ ꯑꯁ ꯐꯣꯇꯣ ꯀꯦꯕ ꯐꯣꯇꯣ ꯀꯦꯕꯛ ꯇꯧꯕꯅꯦꯕ ꯑꯗꯨ ꯃꯥꯗꯤ ꯑꯗꯨꯝ ꯈꯪꯗꯕ ꯁꯥꯔꯒ ꯆꯠꯈ꯭ꯔꯦꯔꯤꯕ ꯍꯣꯔꯣꯟꯗꯣꯗꯤ ꯑꯗꯨꯝ ꯀꯨꯝꯕ ꯃꯤ ꯅꯠꯇꯦꯅꯦ
ꯇꯧꯅ ꯇꯧꯅ ꯑꯩꯈꯣꯏ ꯑꯩꯁꯤ ꯌꯥꯝ ꯄꯥꯏꯕꯅꯤꯀꯣ ꯑꯩꯗꯤ ꯂꯣꯏꯅ ꯄꯥꯏꯕꯅꯦ ꯑꯩ ꯔꯣꯅꯥꯜꯗꯣ ꯄꯥꯝꯗꯦꯗꯅ ꯄꯥꯝꯗꯕꯤꯗ ꯔꯣꯅꯥꯜꯗꯣꯒꯤ ꯐꯠꯇꯕ ꯚꯤꯗꯤꯑꯣꯁꯤꯡꯗꯨ ꯎꯑꯦꯕ ꯑꯗꯨꯒ ꯑꯩ ꯃꯦꯁꯤ ꯄꯥꯝꯕꯅꯤꯅ ꯃꯦꯁꯤꯤꯒꯤ ꯌꯥꯝ ꯐꯕꯗꯨꯣ ꯎꯔꯦꯗꯅ ꯅꯪꯅ ꯃꯦꯁꯤ ꯄꯥꯝꯗꯕꯅꯤꯅ ꯉꯦꯁꯤꯒꯤ ꯚꯤꯗꯤꯑꯣ ꯐꯠꯇꯕꯁꯤꯡꯗꯨꯣ ꯎꯔꯅꯤꯕ ꯑꯗꯨꯅꯦ ꯑꯩꯈꯣꯏ ꯌꯥꯝ ꯈꯦꯠꯅꯕꯅꯦꯀꯣ
ꯑ ꯏꯟꯁꯇꯒ꯭ꯔꯥꯝꯗꯤ ꯟꯒ꯭ꯔꯝ ꯐ ꯐꯅꯦꯕ
ꯍꯧꯖꯤꯛꯀꯥꯟꯁꯦ ꯎꯝ ꯔꯣꯅꯥꯜꯗꯣ ꯐꯦꯟꯁꯤꯡꯁꯦ ꯋꯥꯔꯤ ꯉꯔꯥꯡꯅ ꯑꯌꯨꯛꯇꯅꯤꯀꯣ ꯃꯣꯏ ꯕꯣꯠ ꯁꯥꯟꯅꯕꯗꯣ ꯑꯌꯨꯛꯇꯅꯤ
ꯎ ꯍꯣꯏ ꯑꯩꯕꯨ ꯀꯧꯃꯤ ꯀꯨꯟ ꯇꯔꯥꯃ ꯀꯣꯜ ꯇꯧꯔꯛꯒꯦꯕ ꯍꯧꯖꯤꯛ ꯈꯦꯝ ꯂꯣꯏꯔꯒ ꯀꯣ
ꯑꯥ
ꯑꯩꯒꯤ ꯐ꯭ꯔꯦꯟ
ꯎꯝ
ꯅꯣ ꯅꯪꯒ ꯆꯝꯃꯜꯂꯦꯕ ꯑꯗꯨꯝ ꯑꯩꯕꯨ ꯅꯣꯛꯈ꯭ꯔꯒꯀꯣ ꯁꯦꯠ ꯊꯥ ꯂꯒ ꯀꯔꯤ ꯍꯥꯏꯗꯤꯅ ꯑꯩꯈꯣꯏꯁꯦ ꯑꯥꯔꯖꯦꯟꯇꯤꯅꯥ ꯐ꯭ꯔꯦꯟꯁꯅꯦꯕ
ꯑꯥ ꯀꯅꯥꯎꯗꯕꯨꯁꯨ ꯐꯠꯇꯦꯗꯤ ꯍꯥꯏꯕ ꯉꯝꯗꯦꯕꯀꯣ ꯍꯥꯏꯗꯤ ꯃꯤ ꯃꯤꯒꯤ ꯁꯞꯄꯣꯔꯠ ꯇꯧꯕ ꯇꯧꯕꯅꯤꯅ
ꯍꯝ
ꯑꯗꯨꯕꯨ ꯑꯩꯅ ꯈꯜꯂꯤꯁꯤꯅ ꯔꯣꯅꯥꯜꯗꯣꯁꯦ ꯌꯥꯝ ꯁꯥꯟꯅꯕ ꯍꯩꯕ ꯃꯤꯅꯦ ꯃꯥꯒꯤ ꯄ꯭ꯔꯥꯏꯝꯗꯨꯁꯨ ꯌꯥꯝ ꯍꯩꯕꯅꯦ ꯍꯥꯏꯔꯣꯁꯨ ꯐꯤꯐꯥ ꯋꯥꯔꯜ ꯀꯞ ꯗ ꯐꯥꯏꯅꯦꯜ ꯀꯞ ꯐꯥꯏꯅꯦꯜ ꯌꯧꯗꯕꯤꯗ ꯑꯗꯨꯝ ꯄꯨꯑꯕ ꯑꯗ ꯀꯃꯥꯏ ꯇꯧꯔꯤꯅꯣ ꯁꯤꯤꯟꯗ ꯍꯥꯏꯅ ꯀꯜꯗ
ꯑꯣ ꯑꯁꯤ ꯑꯩ ꯍꯥꯏꯕꯤꯌꯦꯦ ꯑꯩ ꯍꯥꯏꯕꯤꯒꯦꯀꯣ
ꯑꯥ
ꯃ ꯀꯞ ꯄꯨꯕ ꯑꯅꯤꯒꯨꯝꯕ ꯈꯛꯇꯅꯦꯕ ꯑꯥꯔꯖꯦꯟꯇꯤꯅꯥꯗꯤ ꯐꯣꯔ ꯐꯣꯔ ꯅꯀꯣ
ꯎꯝ
ꯑꯗꯨꯗꯤ ꯃꯈꯣꯏꯁꯦ
ꯎꯝ
ꯋꯥꯔꯜ ꯀꯞꯇ ꯀꯔꯤ ꯍꯥꯏꯅꯣ ꯁꯤꯦꯔꯤꯌꯁ ꯑꯣꯏꯗ꯭ꯔꯦꯕ
ꯏ
ꯀ꯭ꯂꯕꯇꯗꯤ ꯌꯥꯝꯅ ꯀꯟꯕꯅꯦꯍꯦ ꯀ꯭ꯂꯕꯀꯨꯝꯕ ꯂꯤꯛꯀꯨꯝꯕꯗꯀꯣ
ꯍꯣꯏꯅꯦ ꯀ꯭ꯂꯕꯀꯨꯝꯕ ꯔꯤꯌꯦꯜ ꯃꯦꯗ꯭ꯔꯤꯛ ꯂꯩꯗꯅ ꯁꯤꯗꯤ ꯁꯤꯗꯤ ꯌꯥꯝ ꯀꯟꯕ ꯃꯥꯜꯂꯦ ꯑꯗꯨꯕꯨ ꯀꯣꯟꯇ꯭ꯔꯤ ꯀꯣꯟꯇ꯭ꯔꯤꯗ ꯌꯦꯡꯕ ꯇꯥꯔꯕꯗꯤ ꯉꯝꯗꯕ
ꯑꯩ ꯍꯥꯏꯕꯅꯤꯅꯦ ꯀꯥꯎꯇ꯭ꯔꯤꯅꯥꯔꯗꯤ ꯃꯈꯣꯏꯒꯤ ꯃꯈꯣꯏꯒꯤ ꯇꯤꯝꯁꯦ ꯈꯔ ꯀꯔꯤ ꯍꯥꯏꯒꯅꯣ ꯕꯦꯛꯁꯨ ꯐꯠꯇ꯭ꯔꯦꯕ ꯐꯠꯇꯦꯕ ꯕꯦꯦꯛꯁꯨ ꯕꯦꯛꯁꯦ ꯑꯗꯨꯝ ꯕꯣꯜ ꯂꯥꯛ꯭ꯔ ꯗꯤ ꯃꯈꯣꯏ ꯕ꯭ꯂꯣꯛ ꯇꯧꯕ ꯉꯝꯗꯦ ꯉꯔꯥꯡꯁꯨ ꯌꯦꯡꯉꯨꯅꯦ
ꯑꯗ ꯑꯣꯄꯣꯅꯦꯟ ꯇꯤꯝꯅ ꯌꯥꯝ ꯀꯟꯕꯒꯤꯅꯦ
ꯁꯄꯦꯦꯟꯁꯨ ꯑꯩꯁ ꯂꯥꯁ ꯑꯋꯥꯔ ꯑꯦꯁꯇ꯭ꯔꯥꯁꯠ ꯆꯥꯟꯃꯤ
ꯑꯗꯨꯁꯨ ꯃꯣꯏ ꯌꯥꯝ ꯐꯩꯌꯦꯗꯅ ꯑꯩꯒꯤ ꯑꯩꯒꯤ ꯄꯦꯗ꯭ꯔꯤꯗꯨꯅ ꯃꯤꯗ ꯐꯤꯜꯗꯔ ꯂꯦꯞꯄꯒꯤ ꯒꯣꯜ ꯆꯟꯕꯁꯨ
ꯑ ꯄꯩꯗ꯭ꯔꯤꯕꯨꯅ ꯎꯗꯨ꯭ꯔꯣꯅꯦ ꯂꯥꯁ ꯃꯤꯅꯤꯠꯇ ꯑ ꯁꯣ ꯇꯧꯕꯗꯣ
ꯎꯦꯅ ꯎꯦꯅ ꯑꯗꯨ ꯀꯩꯗꯧꯕ ꯅꯪꯒꯤ ꯔꯣꯅꯥꯜꯗꯣ ꯀꯥꯏ ꯆꯠꯈ꯭ꯔꯦ ꯔꯣꯅꯥꯜꯗꯣꯁꯨ ꯎ ꯎꯗꯦ ꯑꯩꯗꯤ
ꯔꯔꯅꯦꯜꯗꯣꯅꯁꯨ ꯇꯧꯔꯗꯤ ꯑꯩꯁ ꯆꯟꯒꯅꯤ ꯄꯦꯗ꯭ꯔꯤꯗꯁꯨ ꯇꯧꯕꯅꯤꯅ ꯆꯥꯟꯗ꯭ꯔꯤꯅꯦ
ꯄꯦꯇ꯭ꯔꯤꯗꯤ ꯒꯣꯜ ꯆꯟꯕ ꯃꯤ ꯅꯠꯇꯕꯅꯤꯅ ꯑꯗ ꯅꯪꯒꯤ ꯔꯣꯅꯥꯜꯗꯣꯗꯤ ꯑꯦꯇꯦꯛꯀꯔ ꯑꯣꯏꯕꯅꯤꯅ ꯒꯣꯜ ꯆꯟꯕ ꯌꯥꯏꯑꯌꯦ ꯈꯟꯕꯅꯦꯕ ꯉꯔꯥꯡꯗꯣ ꯔꯣꯅꯦꯜꯗꯣ ꯆꯟꯒꯗ꯭ꯔꯥ ꯆꯟꯒꯗ꯭ꯔꯥꯗꯤ ꯌꯦꯡꯕꯅꯦ ꯑꯗꯨꯕꯨ ꯁꯨꯡꯆꯟ ꯁꯟꯕ ꯉꯝꯗ꯭ꯔꯦ ꯌꯥꯝ ꯅꯨꯡꯁꯤꯌꯦ ꯃꯥ ꯀꯞꯄꯗꯣ
ꯃꯥꯏꯃꯔꯁꯨ ꯀꯥꯞꯄꯤꯅꯦ ꯅꯪꯒꯤ ꯃꯦꯁꯤꯁꯨ ꯀꯞ ꯀꯨꯅꯤ ꯌꯦꯏꯉꯣ ꯉꯏꯔꯒ ꯂꯩꯌꯨ
ꯍꯥꯏ ꯌꯦꯡꯕ ꯇꯥꯔꯦꯗꯅ ꯃꯦꯁꯤ ꯉꯝꯗ꯭ꯔꯁꯨ ꯃꯦꯁꯤ ꯉꯝꯗꯔꯁꯨ ꯌꯥꯃꯜ ꯅꯠꯇ꯭ꯔꯒ ꯐ꯭ꯔꯥꯟꯁꯦ ꯂꯩꯗꯅ ꯑꯩ ꯁꯞꯄꯣꯔ ꯇꯤꯝ ꯑꯣꯏꯕꯒꯤ
ꯑꯣ ꯅꯪꯗꯤ ꯑꯍꯨꯝꯗ ꯁꯞꯄꯣꯔꯠ ꯇꯧꯔꯨꯅꯦ
ꯑꯗꯨꯕꯨ ꯑꯥꯔꯖꯦꯟꯇꯤꯅꯥꯁꯦ ꯑꯩꯒꯤ ꯁꯞꯄꯣꯔꯠ ꯃꯦꯟ ꯁꯞꯄꯣꯔꯠ ꯇꯤꯝ ꯑꯣꯏꯕꯒꯤ ꯃꯥ ꯃꯣꯏ ꯇꯤꯝꯁꯦ ꯄꯣꯔꯁꯨ ꯐ꯭ꯔꯥꯟꯁ ꯅꯠꯇ꯭ꯔꯒ ꯁꯄꯦꯟꯗꯨꯗꯤ ꯏꯁꯄꯦꯟ ꯅꯠꯇ꯭ꯔꯒ ꯐ꯭ꯔꯥꯟꯁꯇꯨꯗꯤ ꯐꯥꯏꯅꯦꯜ ꯀꯥꯗ꯭ꯔꯤꯉꯩꯗ ꯑꯃꯗꯤ ꯁꯤꯔꯅꯤꯕꯀꯣ ꯑꯗꯨꯕꯨ ꯑꯩꯅ ꯌꯥꯝꯃ ꯀꯥꯍꯟꯅꯤꯡꯕ
ꯏꯁꯄꯦꯟꯁꯨ ꯁꯤꯒꯅꯤ ꯐ꯭ꯔꯥꯟꯁꯁꯨ ꯁꯤꯒꯅꯤ ꯑꯗꯨꯒ ꯑꯔꯖꯦꯟꯇꯤꯅꯥꯗ ꯁꯤꯅꯤ ꯅꯣꯔꯋꯦꯒ ꯏꯪꯂꯦꯟ ꯅꯣꯔꯋꯦꯒ ꯏꯪꯂꯦꯟ ꯀꯣ ꯐꯥꯏꯅꯦꯜ ꯂꯥꯛꯀꯅꯦꯕ ꯍꯥꯂꯦꯟꯁꯦ ꯌꯥꯝꯅ ꯀꯟꯕ ꯃꯤꯅꯦ
ꯍꯜꯂꯟꯗꯣ ꯃꯥ ꯗꯥꯎ ꯌꯥꯝ ꯐꯔꯦ ꯍꯂꯟꯁꯦ ꯌꯥꯝꯅ ꯗꯥꯎ ꯌꯥꯝ ꯐꯥꯕ ꯃꯥꯜꯂꯦ
ꯗꯎ ꯐꯥꯕꯅꯁꯨ ꯅꯠꯇꯦꯅꯦ ꯃꯥꯁꯦ ꯍꯣꯠ ꯇꯧꯕꯅꯤꯅꯦ
ꯑꯗꯨꯒ ꯃꯥ ꯌꯥꯝ ꯋꯥꯡ ꯆꯥꯎꯕꯒꯤ ꯍꯦꯠ ꯇꯧꯕꯗ ꯆꯥꯟꯁ ꯌꯥꯝ ꯂꯩꯕ
ꯃꯥ ꯁꯅꯕ ꯍꯩꯕ ꯀꯅꯤꯅꯦ ꯗꯥꯎ ꯅꯠꯇꯦ ꯍꯩꯕ ꯍꯩꯕꯒꯤꯅꯦ
ꯌꯦꯡꯕꯗ ꯕꯣꯟꯁꯦ ꯃꯥ ꯌꯥꯝ ꯐꯖꯅ ꯁꯥꯟꯅꯕꯗꯤ ꯅꯠꯇꯦ
ꯃꯥ ꯒꯣꯟ ꯑꯅꯤ ꯆꯟꯕꯗꯣ ꯎꯗ꯭ꯔꯣꯅꯦ ꯁꯨꯠ ꯇꯧꯕꯗꯣ ꯃꯤꯒꯤ ꯚꯛꯇ ꯀꯣ ꯁꯨꯠ ꯇꯧꯗ ꯁꯤꯗꯤ ꯌꯥꯝ ꯐꯖꯩꯅ ꯁꯤ ꯗꯥꯎꯔꯣ ꯗꯥꯎ ꯅꯠꯇꯦꯕ
ꯒꯣ ꯁꯤ ꯇ꯭ꯋꯦꯟꯇꯤ ꯇ꯭ꯋꯦꯟꯇꯤ ꯁꯤꯛꯁꯇ ꯋꯥꯔꯜ ꯀꯞ ꯁꯟꯅꯕꯁꯦ ꯒꯣꯜ ꯌꯥꯝ ꯆꯟꯕ ꯐꯥꯖꯕꯁꯤꯅ ꯀꯦꯞ ꯕꯔꯗꯦꯒꯤ ꯀꯩꯅꯣ ꯒꯣꯟ ꯑꯅꯤꯔꯛ ꯆꯟꯕꯗꯣ
ꯍꯣꯏ
ꯑꯥꯔꯖꯦꯟꯇꯤꯅꯥꯒ ꯁꯥꯟꯅꯕ ꯅꯨꯃꯤꯠꯇꯨꯗ ꯑꯗꯨ ꯌꯥꯝ ꯐꯖꯕ ꯊꯖꯕ ꯒꯣꯟ
ꯍꯣꯏ ꯑꯥꯔꯖꯦꯟꯇꯤꯅꯥ ꯀꯦꯕꯣ ꯕꯥꯛꯁ ꯁꯅꯥꯕ ꯅꯨꯃꯤꯠꯇ ꯃꯦꯟꯁꯣ
ꯎꯝ
ꯅꯨꯡꯉꯥꯏꯌꯦꯕ
ꯑꯗꯨ ꯑꯗꯨ ꯃꯦꯁꯇꯨꯅ ꯌꯥꯝ ꯁꯥꯡꯕ ꯑꯣꯏꯈ꯭ꯔꯦ ꯐꯥꯏꯅꯦꯜ ꯃꯥꯜꯂꯦ
ꯎꯝ ꯃꯣꯏ ꯀꯩꯕꯣ ꯕꯥꯔꯗꯦꯒꯤ ꯄꯔꯁꯨ ꯄꯨꯔꯥ ꯆꯞ ꯆꯥꯕ ꯃꯤꯅꯤꯅ
ꯀꯤꯄꯔꯗꯨꯅꯤꯅꯦ
ꯀꯤꯞꯄꯔ ꯀꯤꯞꯄꯔ ꯍꯩꯇ꯭ꯔꯗꯤꯀꯣ ꯒꯣꯟ
ꯌꯥꯝꯅ ꯆꯥꯒꯅꯤ ꯁꯨꯠ ꯃꯈꯣꯏꯒꯤ ꯁꯨꯠꯁꯦ ꯌꯥꯝ ꯐꯖꯩꯌꯦꯕ ꯉꯁꯤ ꯑꯥꯔꯦꯟꯇꯅꯥꯒꯤꯗꯣ ꯃꯦꯁꯤ ꯐ꯭ꯔꯤꯀꯦꯛ ꯁꯨꯠ ꯇꯧꯕꯗꯣ ꯑꯁꯤ ꯀꯤꯄꯔꯁꯦ ꯍꯥꯏꯕꯒꯤꯅꯤꯅꯦ ꯆꯥꯟꯗꯕꯗꯣ
ꯃꯣꯏꯒꯤ ꯀꯤꯞꯄꯔꯗꯨꯗꯤ ꯔꯦꯀꯣꯔꯠ ꯑꯃ ꯄꯨꯔ ꯆꯠꯈ꯭ꯔꯤꯗꯅ
ꯐꯤꯐꯇꯤ ꯏꯟꯁꯇꯥꯒ꯭ꯔꯥꯝꯗꯀꯣ ꯂꯣꯋꯥꯔ ꯐꯤꯐꯇꯤ ꯈꯛꯇꯅꯦꯕ ꯑꯗꯨꯁꯨ ꯍꯧꯖꯤꯛꯇꯤ ꯔꯦꯀꯣꯔꯠ ꯄꯥꯏꯔꯒꯅꯤ ꯆꯠꯈꯤꯕꯅꯦ ꯆꯠꯈ꯭ꯔꯤꯕꯅꯦ ꯃꯥ